ꯍꯜꯂꯣ ꯑ ꯇꯥꯏ ꯀꯣ
ꯑꯣ ꯇꯥꯏ ꯍ
ꯑꯣ ꯀꯔꯤ ꯇꯧꯔꯤꯕ꯭ꯔꯣ
ꯁꯨꯝ ꯆꯥꯛ ꯆꯥꯔꯒ ꯍꯧꯖꯤꯛꯇꯤ ꯑꯗꯨꯝ ꯐꯝꯃꯦ ꯅꯣꯏ ꯆꯥꯛ ꯆꯥꯔꯕ ꯍ ꯅꯗ
ꯍꯣꯏ ꯍꯧꯖꯤꯛꯀꯛ ꯆꯥꯔꯦ ꯑꯩꯈꯣꯏꯁꯨ
ꯑꯣ
ꯐꯦꯟꯁꯥꯡ ꯆꯥꯕ꯭ꯔꯣ ꯑꯍ ꯍꯋꯥꯏ ꯑꯁꯥꯡꯕꯗꯣ
ꯑꯩꯈꯣꯏꯅ ꯗꯜꯒ ꯑꯂꯨ ꯆꯥꯏ
ꯑꯣ ꯏꯟꯁꯥꯡ ꯂꯩ ꯌꯦꯟꯁꯥꯡ ꯂꯩꯇꯕꯤꯒꯤ ꯑꯩꯈꯣꯏꯁꯨ ꯑꯗꯨꯒꯨꯝꯕ ꯈꯛ ꯆꯥꯏꯌꯦꯗ
ꯍꯣꯏꯗ ꯍꯧꯖꯤꯛꯀꯥꯟꯗꯤꯀꯣ
ꯍꯣꯏ
ꯏꯟꯁꯥꯡ ꯏꯟꯁꯥꯡ ꯌꯦꯟꯁꯥꯡ ꯍꯅꯤꯡꯕ ꯂꯩꯇ꯭ꯔꯦꯅ ꯍꯧꯖꯤꯛ ꯈꯥꯟꯗꯤ
ꯑꯣ ꯆꯞ ꯃꯥꯟꯅꯩꯌꯦ ꯆꯥꯅꯤꯡꯉꯥꯏꯗꯨ ꯊꯣꯡꯅꯤꯡꯉꯥꯏꯁꯨ ꯈꯪꯗ꯭ꯔꯦ ꯇꯗ꯭ꯔꯗꯤ
ꯍꯣꯏ ꯌꯦꯟꯖꯣ ꯅꯥꯄꯤ ꯑꯃ ꯂꯩꯗ꯭ꯔꯁꯨ ꯊꯣꯡꯕ ꯇꯜꯂꯦꯕꯀꯣ
ꯍꯣꯏ
ꯑꯗꯨꯝ ꯂꯩꯕ ꯀꯥꯟꯗꯤ ꯊꯣꯡ ꯊꯣꯡꯔꯁꯨ ꯀꯥꯏꯗꯦ ꯑꯗꯨꯕꯨ
ꯏꯟꯖꯥꯡ ꯍꯥꯎꯗꯕ ꯊꯣꯡꯅꯤꯡꯉꯥꯏ ꯂꯩꯇꯕ
ꯁꯥ ꯑꯣꯏꯔꯗꯤ ꯊꯣꯡꯅꯤꯡꯉꯦ ꯍꯥꯏꯌꯣ
ꯑꯗꯨꯗꯤ ꯊꯣꯛꯅꯤꯡꯌꯦ ꯍꯣꯏ
ꯑꯥ ꯑꯩꯈꯣꯏꯒꯤ ꯖꯥꯠꯇꯤ ꯁꯥꯗꯤ ꯈꯔ ꯄꯥꯝꯕꯅꯤꯅꯀꯣ
ꯍꯣꯏ
ꯌꯥ ꯍꯥ ꯀꯔꯤ ꯀꯔꯤ ꯇꯧ ꯑꯣ ꯑꯗꯨ
ꯀꯌꯥꯅꯣ
ꯅꯨꯃꯤꯠ ꯆꯨꯞꯄ ꯀꯔꯤ ꯇꯧꯔꯒ ꯂꯩꯕ꯭ꯔꯣ ꯅꯈꯣꯏꯗꯤ
ꯍꯧꯖꯤꯛꯀꯥꯟꯗꯤ ꯃꯄꯥꯟꯁꯨ ꯊꯣꯛꯇꯦ ꯊꯕꯛꯁꯨ ꯆꯠꯇꯦ ꯑꯗꯨꯝ ꯌꯨꯝꯗ ꯑ ꯌꯨꯝꯗ ꯑꯗꯨꯝ ꯂꯩꯌꯦꯗ
ꯃꯄꯥꯟ ꯊꯣꯛꯄꯁꯨ ꯆꯠꯊꯣꯛ ꯆꯠꯁꯤꯟꯁꯨ ꯅꯨꯡꯉꯥꯏꯇꯕꯅꯤꯅꯀꯣ
ꯑꯣ ꯅꯣꯏꯗ ꯅꯣꯡ ꯅꯣꯡ ꯆꯨꯕ꯭ꯔꯣ ꯅꯨꯡꯁꯥꯛ ꯀꯟꯕ꯭ꯔꯥ
ꯅꯨꯡꯁꯥ ꯀꯜꯂꯦ ꯑꯩꯈꯣꯏꯗꯤ ꯅꯣꯡ ꯆꯨꯗꯦ
ꯑꯣ
ꯅꯈꯣꯏꯗꯤ ꯆꯨꯕ꯭ꯔꯥ
ꯁꯨꯗꯦ ꯑꯩꯈꯣꯏꯒꯤꯁꯨ ꯑꯩꯈꯣꯏꯗꯁꯨ
ꯑꯣ ꯑꯣ ꯑꯁꯤꯒꯤ ꯎꯝ ꯃꯌꯥꯏ ꯃꯦꯟ ꯑꯦꯔꯤꯌꯥꯗ ꯂꯩꯕ꯭ꯔꯥ ꯅꯠꯇ꯭ꯔꯒ ꯈꯨꯟꯗ ꯂꯩ
ꯑꯥ ꯃꯦꯟ ꯃꯦꯟ ꯑꯦꯔꯤꯌꯥꯗ ꯂꯩ
ꯑꯎ ꯃꯦꯟ ꯑꯦꯔꯤꯌꯥ ꯍꯥꯏꯔꯗꯤ ꯑꯗꯨꯝ ꯈꯪꯅꯁꯦ ꯑꯣ ꯑꯁꯤꯒꯤ ꯃꯤꯔꯥ
ꯑ ꯅꯠꯇꯦ
ꯑꯣ
ꯒꯤꯟꯕꯨꯗꯤ ꯇꯥꯗ꯭ꯔꯦ ꯑꯗꯨꯒ ꯑꯗꯨꯒꯤ ꯃꯤ ꯅꯠꯇꯦ
ꯑ ꯑꯁꯤꯒꯤ ꯃꯦꯔꯒꯤ
ꯅꯠꯇꯦ ꯅꯠꯇꯦꯌꯦ
ꯑꯣ ꯑꯣ ꯈꯨꯟ ꯆꯠꯄꯒꯨꯝꯕꯗꯤ ꯅꯨꯡꯉꯥꯏꯕ꯭ꯔꯥ ꯀꯣ ꯍꯧꯟꯖꯤꯛꯀꯥꯟ
ꯆꯠꯄꯗꯤ ꯌꯥꯗꯤ ꯌꯥꯏ ꯑꯗꯣ ꯅꯍꯥꯟꯒꯤ ꯂꯝꯕꯤꯗꯗꯤ ꯌꯥꯗꯦꯕꯀꯣ
ꯑꯥ
ꯑꯇꯣꯞꯄ ꯂꯝꯕꯤꯗꯤ ꯂꯩꯕꯅꯦ ꯑꯗꯣ ꯁꯪꯉꯦꯕ
ꯑꯣ ꯑꯣ ꯈꯔꯗꯤ ꯈꯔꯗꯤ ꯆꯣꯞꯄꯔꯗ ꯆꯠꯄꯁꯨ ꯂꯩꯌꯦ ꯀꯣ
ꯑꯣ ꯆꯠꯇ꯭ꯔꯦ ꯆꯠꯅꯤꯡꯉꯥꯏꯁꯨ ꯊꯕꯛ ꯂꯩꯇꯦ ꯍꯧꯖꯤꯛꯀꯥꯟꯗꯤ
ꯑꯣ ꯊꯕꯛ ꯂꯩꯇꯦ ꯑꯩꯁꯨ ꯑꯌꯨꯛ ꯇꯥ ꯑꯩꯗꯤ ꯎꯝ ꯇ꯭ꯌꯨꯇꯔꯤꯡ ꯇꯧꯋꯦꯕꯀꯣ ꯑꯉꯥꯡꯁꯤꯡ
ꯑꯣ ꯑꯣꯥ
ꯃꯌꯨꯝ ꯃꯌꯨꯝꯗ ꯆꯠꯂꯒꯀꯣ ꯑꯗꯨ ꯇꯧꯔꯒ ꯂꯣꯏꯔꯒ ꯑꯦꯛꯖꯥꯝꯒꯨꯝꯕ ꯊꯥꯅꯤꯅ ꯂꯥꯏꯔꯤꯛ ꯄꯥꯒꯦ ꯍꯥꯏꯔꯁꯨ ꯄꯥꯅꯤꯡꯗꯕꯗꯨ ꯈꯪꯗꯦ ꯀꯔꯤꯒꯤꯔꯥ
ꯑꯁꯤꯒꯤꯅ ꯀ ꯅꯪꯃ ꯀꯥꯎ ꯃꯥꯜꯂꯦ
ꯑꯥ ꯑꯗꯨꯒ ꯑꯩꯗꯤ ꯑꯁꯤꯒꯤ ꯃꯤ ꯑꯣꯏꯕꯒꯤꯀꯣ ꯄꯔꯃꯅꯦꯟ ꯑꯩꯈꯣꯏꯒꯤ ꯀꯦꯄꯤꯇꯦꯜꯒꯤ
ꯑ
ꯑꯗꯨꯒꯤ ꯆꯤꯡ ꯈꯨꯟꯒꯨꯝꯕꯗ ꯀꯔꯤ ꯀꯔꯤ ꯇꯧꯕ꯭ꯔꯥ ꯍꯥꯏꯕꯗꯣ ꯈꯪꯗꯕ
ꯍꯪꯉꯣ ꯍꯥꯏꯕꯤꯒꯦ
ꯍ ꯅꯈꯣꯏꯒꯤ ꯁꯣꯏ ꯆꯥꯕ ꯐꯪꯂꯕ꯭ꯔꯣ ꯀꯨꯝꯁꯤꯒꯤ
ꯎꯁꯣꯏ ꯐꯪꯗꯦꯗ ꯆꯥꯗ꯭ꯔꯤꯗꯈꯣꯏꯗꯤ
ꯑꯁꯤꯗ ꯌꯥꯝꯅ ꯎꯗ꯭ꯔꯤꯌꯦ ꯀꯣ ꯇꯥꯡ
ꯑꯥ ꯑ ꯍꯣꯏ ꯇꯪꯉꯝꯅꯦ ꯍꯧꯖꯤꯛꯤ ꯍꯥꯏꯗꯤ ꯆꯥꯕꯗꯤ ꯍꯧꯔꯕꯅꯦ ꯑꯗꯨ ꯁꯤꯖꯟꯁꯤ ꯄꯨꯔꯥ ꯁꯤꯖꯟꯅꯠꯇ꯭ꯔꯤꯕꯀꯣ
ꯑꯣ ꯉꯔꯥꯡ ꯑꯩ ꯑꯩꯒ ꯋꯥꯔꯤ ꯁꯅꯕ ꯅꯨꯄꯥ ꯑꯃꯗꯤ ꯑꯥ ꯆꯤꯡꯗ ꯂꯩꯑꯕ ꯃꯥꯗꯤꯀꯣ
ꯑꯥ ꯑꯥ
ꯑꯗꯨꯝ ꯃꯈꯣꯏꯗꯤ ꯎꯁꯣꯏꯗꯨ ꯆꯃꯟ ꯑꯌꯨꯛꯁꯨ ꯅꯨꯡꯗꯥꯡꯁꯨ ꯎꯁꯣꯏ ꯆꯝꯃꯟꯕꯒꯤ ꯐꯃꯨꯡꯗꯁꯨ ꯎꯁꯣꯏ ꯎꯑꯦ ꯍꯥꯏꯌꯦ ꯃꯃꯤꯠꯇ
ꯅꯣꯛꯅꯤꯡꯉꯤꯍꯦ
ꯑꯗ ꯑꯩꯈꯣꯏ ꯑꯁꯤꯗꯗꯤ ꯒꯥꯔꯤꯒꯨꯝꯕꯁꯨ ꯌꯥꯝꯅ ꯆꯠꯇꯕꯅꯤꯅ ꯌꯥꯝꯅꯗꯤ ꯊꯣꯛ ꯇ꯭ꯔꯤꯑꯅꯀꯣ ꯑꯩꯈꯣꯏ ꯁꯤꯗꯗꯤ ꯑꯗꯨꯒꯤ ꯃꯥꯅ ꯉꯥꯡꯕꯗꯨꯣ ꯅꯣꯛꯅꯤꯡꯕꯗꯨ
ꯈꯨꯟꯗꯗꯤ ꯌꯥꯝ ꯂꯩꯔꯝꯅꯤ ꯍꯧꯖꯤꯛꯀꯥꯟꯗꯤ
ꯍꯣꯏ ꯌꯥꯝ ꯊꯣꯛꯈ꯭ꯔꯦ ꯍꯥꯏꯌꯦ
ꯑꯥ
ꯅꯣꯡ ꯈꯔ ꯈꯔ ꯆꯨꯕꯤꯕꯒꯤꯀꯣ ꯑꯗꯨ ꯃꯌꯥꯝ ꯊꯣꯛꯈ꯭ꯔꯦ ꯑꯗꯨꯒ ꯑꯁꯤꯒꯤ ꯎ ꯆꯤꯡ ꯆꯤꯡ ꯂꯩꯌꯦꯀꯣ ꯃꯤꯁꯤꯡꯅ ꯋꯥꯛꯀꯤꯡ ꯆꯠꯅꯕ ꯃꯐꯝꯗꯣ
ꯑꯥ ꯑꯥ ꯑꯥ
ꯑꯗꯨꯗ ꯑꯩꯒꯤ ꯃꯔꯨꯞ ꯈꯔꯗꯤ ꯑꯗꯨꯒꯤ ꯃꯅꯨꯡ ꯃꯅꯨꯡꯗ ꯆꯪꯂꯪꯂꯒ ꯎꯁꯣꯏ ꯊꯤꯕ ꯆꯠꯂꯦ ꯍꯥꯏꯔꯒꯦ ꯑꯃꯨꯛꯁꯨ ꯍꯩꯕ꯭ꯔꯥ ꯍꯥꯏꯕ ꯑꯩꯅ
ꯐꯪꯕ꯭ꯔꯥꯅꯦ
ꯌꯥꯝ ꯐꯪꯉꯦ ꯍꯥꯏꯌꯦ
ꯑꯥ ꯑꯁꯤ ꯆꯤꯡ ꯑꯁꯤ ꯑꯥ ꯑꯥ ꯆꯠ ꯆꯠ ꯍꯣꯏ ꯍꯣꯏ ꯍꯣꯏ ꯐꯅꯤ ꯑꯩꯈꯣꯏ ꯑꯗꯨ
ꯆꯠꯂꯒ ꯈꯔ ꯊꯦꯡꯕꯒꯤꯀꯣ
ꯑꯥ
ꯑꯣ ꯅꯪ ꯑꯗꯨ ꯃꯅꯥꯛꯇ ꯂꯩꯕ꯭ꯔꯥ
ꯑꯥ ꯑꯗꯨꯣ ꯃꯤꯗꯤ ꯎꯗ꯭ꯔꯣꯅꯦ ꯃꯣꯏ ꯇꯧꯕꯗ
ꯅꯨꯡꯗ ꯆꯪꯈ꯭ꯔꯒ ꯃꯤ ꯌꯥꯝꯗꯕ ꯅꯨꯃꯤꯠꯇ ꯆꯠꯄ ꯃꯥꯜꯂꯦ ꯃꯈꯣꯏꯗꯨ
ꯑꯥ
ꯀꯔꯤꯅꯣꯀ ꯁꯤ ꯋꯤꯛꯀꯦꯟꯗꯗꯤ ꯆꯠꯇꯦ ꯍꯥꯏꯌꯦ ꯍꯩꯁꯨ ꯍꯩꯔꯤꯌꯦ ꯀꯦꯟꯗꯗꯤ ꯃꯤ ꯌꯥꯝ ꯂꯥꯛ
ꯍꯣꯏ ꯍꯣꯏꯗ ꯋꯤꯀꯦꯟꯗꯗꯤ ꯌꯥꯝ ꯎꯝ ꯌꯥꯝꯃꯤ ꯌꯥꯝꯕꯅꯦ ꯑꯩꯈꯣꯏ ꯃꯄꯥꯟ ꯊꯣꯛꯄꯗ ꯁꯤ ꯂꯥꯝꯕꯤ ꯑꯥ ꯑꯩꯈꯣꯏ ꯂꯝꯕꯤꯖꯦ ꯃꯣꯏ ꯆꯠꯄꯗꯦ ꯑꯗꯨꯝ ꯂꯣꯏ ꯊꯦꯡꯅꯌꯦꯕꯀꯣ
ꯍꯥꯥ
ꯁꯟꯗꯦ ꯑꯩꯈꯣꯏ ꯑꯩꯈꯣꯏꯒꯤ ꯂꯝꯕꯤꯗꯣ
ꯍꯣꯏ
ꯃꯣꯏ ꯑꯗꯨ ꯋꯥꯛꯀꯤꯡ ꯆꯠꯅꯉꯐ ꯂꯥꯛꯄ ꯃꯤꯁꯨ ꯂꯣꯏꯅ ꯊꯦꯡꯅꯥꯥꯏꯌꯦꯕ ꯉꯥꯛꯄꯅꯤꯅ ꯑꯗꯨꯒꯤ ꯂꯣꯏꯅ ꯋꯤꯀꯦꯟꯗꯤ ꯌꯥꯝꯕꯅꯦ ꯒꯥꯔꯤ ꯐꯥꯎ ꯂꯣꯏꯅ ꯂꯝꯕꯤꯗ
ꯑꯣ ꯑꯣ ꯋꯀꯤꯡ ꯋꯀꯤꯡ ꯆꯠꯄ ꯈꯛ ꯅꯠ ꯅꯠꯇ꯭ꯔꯒ ꯗꯦ ꯇꯤꯡ ꯆꯠꯄꯁꯨ ꯂꯥꯛꯄ ꯇꯣꯉꯥꯟ ꯑꯃ ꯀꯣ
ꯑꯥ ꯌꯥꯝꯕꯅꯦ ꯑꯗꯨꯁꯨ
ꯍꯣꯏ ꯑꯗꯨꯗꯣ ꯌꯥꯝ ꯆꯠꯅꯩꯌꯦ ꯑꯩꯗꯤ ꯅꯛꯅ ꯂꯩꯔꯁꯨ ꯁꯨꯡꯆꯠ ꯆꯠꯇꯦ ꯍꯣꯏ ꯍꯣꯏ ꯁꯨꯉꯝ ꯉꯝꯃꯔꫭꯏ
ꯑꯥ
ꯋꯥꯛꯀꯤꯡ ꯐꯥꯎ ꯆꯠꯅꯤꯡꯗ꯭ꯔꯤ ꯀꯥꯟꯁꯤꯗ
ꯑꯁꯦꯡꯕꯩꯅꯦ ꯃꯤ ꯌꯥꯝ ꯃꯤ ꯌꯥꯃꯟꯕꯒꯤ ꯆꯠꯄꯁꯨ ꯇꯜꯂꯦ
ꯑꯣ ꯑꯗꯣ ꯑꯩ ꯑꯩꯗꯤ ꯁꯤꯗ ꯑꯗꯨꯝ ꯄꯣꯛꯄꯅꯤꯅ ꯑꯁꯤꯗ ꯅꯏꯅꯛ ꯅꯪꯅ ꯂꯩꯔꯁꯨ ꯁꯨꯡꯆꯥꯟ ꯆꯥꯅꯤꯡꯗꯕꯗꯨ
ꯑꯥ
ꯑꯃꯔꯛꯀꯨꯝ
ꯃꯤ ꯈꯔ ꯃꯤ ꯃꯤ ꯈꯔꯗꯤ ꯂꯩꯕꯅꯤ ꯃꯄꯥꯟ ꯊꯣꯛꯄꯇꯅ ꯍꯥꯏꯅꯗꯕ ꯃꯤꯀꯣ
ꯍꯣꯏ ꯃꯄꯥꯟ ꯊꯣꯛꯄ ꯇꯟꯕꯒꯤ ꯂꯣꯏꯔꯦ ꯑꯩꯗꯤ
ꯑꯗꯨꯅ ꯐꯩꯗ ꯃꯤ ꯃꯤꯅ ꯍꯥꯏꯔꯤ ꯃꯤꯒꯤ ꯃꯤꯠꯇꯁꯨ ꯌꯥꯝ ꯆꯝꯃꯦ ꯍꯥꯏ ꯍꯥꯏꯅꯦ ꯑꯩꯈꯣꯏꯁꯨ
ꯑꯗꯨꯒ ꯑꯩꯗꯤ ꯃꯤꯅ ꯌꯥꯝ ꯆꯠꯅꯈ꯭ꯔꯕ ꯃꯐꯝꯗꯨ ꯆꯠꯅꯤꯡꯗꯕꯀꯣ
ꯑꯗꯨꯃꯥꯏꯅ ꯇꯧꯔꯅꯤ ꯑꯩꯒꯤ ꯃꯔꯨꯞ ꯅꯨꯄꯤꯁꯤꯡꯅ ꯎꯁꯣꯏ ꯊꯤꯕ ꯇꯝꯕꯤꯒꯦ ꯎꯁꯣꯏ ꯂꯣꯊꯣꯛꯄꯗꯣ ꯂꯩꯕꯥꯛꯇꯨꯒꯤ ꯂꯧꯊꯣꯛꯄꯗꯨ ꯇꯝꯕꯤꯒꯦ ꯀꯧꯔꯛꯀꯦ ꯍꯥꯏꯕ ꯑꯩꯅ ꯁꯨꯡꯉꯝ ꯉꯝꯔꯣꯏ ꯍꯥꯏꯕ
ꯇꯥꯅꯤꯡꯗ꯭ꯔꯅꯦ ꯅꯪꯕꯨ
ꯇꯝꯅꯤꯡꯗꯦꯗ ꯑꯗꯨꯒꯨꯝꯕꯗꯨ ꯑꯁ ꯑꯗꯨꯗꯥꯏꯗꯒꯤ ꯃꯤꯒꯤ ꯃꯃꯥꯡꯗ ꯃꯤꯅ ꯎꯔꯗꯤ ꯑꯃꯨꯛ ꯇꯥꯟꯊꯣꯛꯄ ꯃꯈꯣꯏꯅ ꯆꯠꯄ ꯃꯐꯝꯗꯨ ꯎꯝ
ꯀꯥꯏꯅꯤꯕꯗꯨꯗꯤ
ꯏꯀꯥꯏꯌꯦꯕ ꯑꯩꯈꯣꯏꯗꯤ ꯑꯗꯨ ꯃꯈꯈꯣꯏꯗꯤ ꯈꯪꯗꯦ ꯇ꯭ꯔꯦꯟꯅꯤꯡ ꯆꯠꯂꯒ ꯂꯥꯛ ꯄꯨꯔꯥ ꯈꯪꯗꯦ ꯌꯥꯝꯅ ꯍꯩꯌꯦꯅꯦ
ꯑꯣꯏꯔꯝꯅꯤ
ꯅꯍꯥꯟꯗꯨꯁꯨ ꯌꯥꯝ ꯐꯪꯉꯦ ꯍꯥꯏꯅꯀꯣ ꯃꯈꯣꯏꯗꯤ ꯎꯝ ꯔꯦꯟꯗ ꯃꯈꯣꯏ ꯃꯤ ꯑꯅꯤ ꯑꯍꯨꯝꯈꯛ ꯂꯩꯕꯅꯤꯅ ꯀꯣꯟꯅꯩꯌꯦ ꯍꯥꯏꯌꯦꯕ ꯆꯃꯨꯛ ꯁꯨꯔ ꯀꯔꯤ ꯊꯕꯛ ꯊꯕꯛ ꯇꯧꯕ꯭ꯔꯥ ꯅꯪꯗꯤ
ꯊꯕꯛꯁꯨꯨ ꯇꯧꯗꯦꯗ ꯀꯣꯂꯦꯖꯁꯨ ꯑꯗꯨꯝ ꯆꯠꯂꯦ ꯆꯠꯅꯤꯡꯕ ꯃꯇꯝꯗ
ꯑꯣ ꯑꯩꯗꯤ ꯀꯣꯂꯦꯖ ꯂꯣꯏꯁꯤꯟꯈ꯭ꯔꯦ
ꯑꯣ ꯑꯗꯨꯗꯤ ꯅꯣꯏꯗꯤ ꯌꯥꯝ ꯅꯨꯡꯉꯥꯏꯔꯝꯅꯤ ꯍꯧꯖꯤꯛꯇꯤ
ꯅꯨꯡꯉꯥꯏꯕ ꯂꯥꯛꯔꯤꯌꯦ ꯀꯣꯂꯦꯖ ꯂꯣꯏꯁꯤꯜꯂꯒ ꯀꯣꯂꯦꯖ ꯂꯣꯏꯁꯤꯜ ꯂꯩꯒꯠ ꯀꯦꯔꯤꯌꯔꯒꯤ ꯈꯟꯕ ꯍꯧꯕꯒꯤꯀꯣ ꯀꯣꯂꯦꯖ ꯀꯥꯔ ꯑꯃꯁꯨ ꯐꯥꯈꯤꯗꯧꯕ ꯈꯜꯂꯤꯕꯅꯦ
ꯑꯁꯦꯡꯕꯅꯤ ꯑꯩꯁꯨ ꯀꯩꯅꯣꯗꯣ ꯀꯥꯔꯝꯃꯤꯕ ꯑꯁꯤ ꯀꯝꯃ꯭ꯌꯨꯅꯤꯇꯤꯒꯤ ꯀꯩꯅꯣ ꯂꯩ ꯃꯥꯗꯤ ꯌꯥꯝꯝꯗꯥ ꯈꯪꯕ꯭ꯔꯥ
ꯍꯣꯏ
ꯀꯝꯃ꯭ꯌꯨꯅꯤꯇꯤꯒꯤꯀꯣ
ꯑꯣ
ꯑꯗꯨꯗꯣ ꯀꯥꯔꯝꯅꯦ ꯑꯗꯨ ꯏꯔꯥꯡꯁꯨ ꯑꯗꯨꯝ ꯊꯣꯛꯑꯦ ꯑꯗꯣ ꯑꯩꯁꯨ ꯀꯌꯥ ꯇꯧꯅꯤꯡꯗ꯭ꯔꯕ ꯈꯜꯂꯒ ꯑꯗꯨꯝ ꯊꯕꯛꯁꯨ ꯆꯍꯤ ꯑꯍꯨꯝ ꯇꯧꯕꯅꯤꯅ ꯑꯁꯤ ꯀ ꯊꯥꯕꯗꯣ ꯑꯗꯨꯗ ꯑꯃꯨꯛ ꯊꯕꯛꯁꯨ ꯊꯤꯅꯦ ꯇꯂꯨꯁꯨ ꯌꯥꯝꯗꯦꯕꯀꯣ
ꯑꯥꯎ
ꯑꯌꯥꯝꯕꯗ ꯂꯤꯁꯤꯡ ꯇꯔꯥꯃꯉꯥ ꯑꯗꯨꯗꯤ ꯀꯥꯔꯣꯏꯕꯀꯣ ꯑꯁꯤꯗꯗꯤ ꯑꯗꯨꯏꯁꯨ ꯈꯜꯂꯒ ꯇꯟ ꯇꯥꯡꯈ꯭ꯔꯕ ꯑꯗꯒꯤ ꯑꯗꯨꯝ ꯍꯧꯖꯤꯛꯀꯥꯟꯅ ꯑꯃꯨꯛ ꯑꯇꯣꯞꯄ ꯀꯣꯂꯦꯖꯇ ꯑꯦꯠꯃꯤꯁꯟ ꯇꯧꯔꯒ ꯑꯗꯨꯝ ꯀ꯭ꯂꯥꯁ ꯍꯥꯎꯕ ꯉꯥꯏꯔꯤꯕꯅꯤ
ꯑꯥ ꯑꯗꯨ ꯑꯣꯏꯔꯗꯤ ꯑ ꯑꯩ ꯈꯔ ꯑꯗ ꯌꯦꯡꯅꯦꯦꯅ
ꯍꯥꯥ
ꯑꯩꯉꯣꯟꯗꯒꯤꯗꯤ ꯈꯔ ꯑꯉꯥꯡ ꯑꯣꯏꯕ ꯌꯦꯗꯦꯅ ꯑꯩꯗꯤ ꯃꯥꯁꯇꯔꯁꯨ ꯂꯣꯏ ꯄꯔꯦ
ꯑ ꯑꯗꯨꯗꯤ ꯑꯗꯨꯗꯤꯟꯅ ꯑꯥ ꯊꯕꯛꯛ ꯍꯥꯏꯗꯣ ꯃꯨꯅꯤꯡꯉꯥꯏ
ꯃꯨꯟꯒꯗꯧꯕꯗꯨ ꯍꯩꯗꯨ ꯄꯥꯟꯗꯕꯅꯤꯅꯦ
ꯄꯥꯜꯂꯥꯡꯕꯅꯤꯗ ꯅꯣꯏ ꯐꯖꯅ ꯊꯤꯗꯕꯎꯗꯕ ꯑꯣꯏꯔꯝꯅꯤ
ꯑꯌꯥ ꯇꯨꯏ ꯁꯟ ꯈꯔ ꯂꯧꯕꯗꯨꯅ ꯂꯣꯏꯔꯒꯦꯔꯥ ꯈꯪꯗꯦ ꯄꯨꯟꯁꯤꯗꯣ ꯃꯤꯅ ꯑꯦꯛꯖꯥꯝ ꯊꯥꯔꯒ ꯊꯣꯛꯂꯑꯦ
ꯃꯒꯨꯝ ꯍꯣꯏ ꯑꯦꯛꯖꯥꯝꯒꯨꯝꯕ ꯑꯗꯨꯝ ꯊꯥꯔꯗꯤ ꯊꯣꯛꯀꯅꯤꯗ ꯑꯗꯨꯝ ꯊꯥꯔꯗꯤ ꯊꯣꯛꯇ꯭ꯔꯤꯐꯥꯎ ꯊꯥꯔꯗꯤ
ꯑꯗꯨꯝ ꯊꯣꯛꯑꯦ ꯑꯩꯈꯣꯏꯅ ꯒꯔꯤ ꯇꯧꯕ꯭ꯔꯥ ꯈꯪꯗꯦ ꯗꯥꯎꯁꯨ ꯌꯥ
ꯊꯧ ꯑꯥ ꯊꯧ ꯌꯥꯕ ꯃꯤꯁꯨ ꯂꯩꯌꯦꯕꯀꯣ ꯑꯩꯖꯝ ꯊꯥꯕꯗ ꯂꯥꯏꯔꯤꯛ ꯉꯥꯛꯇ ꯄꯥꯔꯁꯨ ꯌꯥꯗꯕꯅꯦꯕ
ꯅꯍꯥꯟ ꯑꯦꯁ ꯕꯤ ꯑꯥꯏꯒꯤ ꯊꯥꯕꯗꯣ ꯐꯥꯔꯁ ꯏꯌꯥꯔ ꯊꯥꯕꯗꯣ ꯑꯩꯗꯣ ꯄꯣꯏꯟ ꯖꯦꯔꯣ ꯄꯣꯏꯟ ꯊ꯭ꯔꯤꯈꯛ ꯋꯥꯠꯈ꯭ꯔꯕꯅꯦꯕ ꯗꯤꯁꯤꯡꯅ ꯄꯣꯏꯟꯅ ꯑꯍꯨꯝ ꯈꯛ ꯋꯥꯠꯈ꯭ꯔꯕ ꯑꯗꯨꯒ ꯃꯊꯪ ꯆꯍꯤꯗ ꯊꯥꯕꯗꯗꯤ ꯌꯥꯝ ꯍꯦꯟꯈ꯭ꯔꯦꯕꯀꯣ ꯑꯗꯨ ꯍꯦꯜꯂꯒ ꯑꯩꯈꯣꯏꯒꯤ ꯑꯦꯁ ꯇꯤꯒꯤ ꯀꯠꯑꯣꯐꯇꯨ ꯌꯥꯝ ꯌꯥꯝꯔꯝꯈ꯭ꯔꯕ ꯑꯃꯨꯛꯀ ꯑꯗꯨꯒꯤ ꯁ‌ꯦꯛ ꯁꯦꯀꯦꯟ ꯏꯌꯥꯔꯗ ꯊꯥꯕ ꯃꯥꯔꯛꯇꯣ ꯐꯥꯔꯁ ꯏꯔꯗ ꯐꯪꯉꯝꯃꯗꯤ ꯍꯥꯏꯅꯀꯣ ꯄꯥꯝꯃꯨꯕꯗꯣ
ꯑꯥ ꯄꯥꯝꯃꯨꯏ ꯑꯗꯨꯗꯤꯀꯣ ꯄꯣꯏꯟꯁꯅ